ꯍꯜꯂꯣ ꯍꯜꯂꯣ ꯍꯜꯂꯣ
ꯎꯝ ꯇꯥꯏ ꯇꯥꯏ
ꯇꯨꯝꯗꯣꯔꯤꯕꯣ
ꯌꯨꯝꯗ ꯂꯩꯇꯦ ꯗꯥꯛꯇꯔꯗ ꯂꯩꯌꯦ
ꯑ ꯇꯨꯝꯗ꯭ꯔꯤꯕꯣ ꯍꯥꯏꯒ
ꯑꯩꯗꯣ
ꯑꯧ
ꯃꯤ ꯁꯤꯐ ꯇꯧꯅꯉꯥꯏꯒꯤ ꯃꯤ ꯂꯥꯛꯇ꯭ꯔꯤ ꯎꯝ ꯁꯤꯟꯗꯣꯛꯅꯉꯥꯏꯒꯤ
ꯑꯣ ꯑꯣ ꯅꯪ ꯑꯃꯨꯛꯀ ꯍꯟꯗꯣꯏꯕ
ꯅꯠꯇꯦꯌꯦ ꯇꯨꯝꯗꯣꯏꯅꯤ ꯍꯣꯁꯄꯤꯇꯜꯗ
ꯑꯣ
ꯎꯝ ꯀꯩꯅꯣ ꯇꯧꯕ꯭ꯔꯥ ꯉꯍꯥꯛꯇꯪ ꯑꯗꯨꯝ ꯀꯩꯅꯣ ꯇꯧ
ꯀꯔꯤꯅꯣ
ꯑꯩ ꯉꯥꯛ ꯂꯩꯔꯒ ꯊꯣꯛꯈꯔꯗꯣꯏꯅꯦꯕ
ꯑꯣ ꯇꯨꯝꯃꯒꯤ
ꯇꯨꯝꯕꯒꯤ ꯅꯠꯇꯦ ꯇꯨꯝꯅꯉꯥꯏꯗꯤ ꯋꯥꯠꯂꯤ
ꯀꯥꯏꯅ ꯊꯣꯛꯇꯣꯏꯕ
ꯃꯄꯥꯟꯗ
ꯑꯣ
ꯃꯄꯥꯟ ꯄꯪꯊꯣꯛ ꯊꯣꯛꯅꯣꯍꯦ
ꯏꯁ ꯀꯅꯥꯅꯥ ꯅꯍꯥꯟ ꯅꯍꯥꯟꯗꯣ ꯁꯤꯃ ꯃꯄꯥꯟꯗ ꯑꯁꯨꯝ ꯋꯥꯔꯤ ꯁꯥꯔꯒ ꯂꯩꯕꯀꯣ
ꯎꯝ
ꯁꯥꯔꯒ ꯂꯩꯕꯗ ꯅꯨꯄꯥ ꯑꯅꯤꯗꯣ ꯉꯥ ꯐꯥꯕ ꯆꯠꯄ ꯃꯥꯜꯂꯦ ꯑꯗꯨꯒ ꯁꯦ ꯀꯦꯟꯇꯤꯟꯗ ꯂꯥꯛꯄ ꯄꯥ ꯃꯥꯜꯂꯦ ꯍꯣꯁꯄꯤꯇꯥꯜꯒꯤ ꯑꯗꯨꯒ ꯑꯩꯅ ꯋꯥꯔꯤ ꯁꯥꯔꯛ ꯅꯣꯛꯂꯒ ꯂꯩꯕꯗꯨꯗ ꯏꯪꯒꯤꯠꯇ ꯐꯣꯟ ꯇꯧꯁꯦ ꯐꯣꯟ ꯇꯧꯁꯦ ꯍꯣꯔꯦꯟ ꯀꯣ ꯑꯩ ꯀꯣꯜ ꯇꯧꯔꯛꯀꯦꯀꯣ ꯍꯥꯏꯔꯒ ꯆꯠꯈ꯭ꯔꯕ ꯑꯗꯨꯗꯒꯤ ꯑꯩꯅ ꯀꯔꯤꯅꯣꯅꯦ ꯅꯝꯕꯔ ꯂꯩꯕꯁꯨ ꯅꯠꯇꯦꯕ ꯃꯣꯏꯗꯤ ꯑꯗꯨꯝ ꯂꯦꯜꯂꯤꯗꯨꯅꯦꯕ ꯗꯤꯜ
ꯑꯥ ꯑꯥ
ꯅꯪꯗꯤ ꯀꯩꯗꯧꯔ ꯂꯩꯕ꯭ꯔꯥ
ꯂꯣꯏꯔꯦ ꯗꯨꯝ ꯂꯩ
ꯀꯩꯅꯣꯗꯣ ꯍꯦꯟꯒꯠꯈ꯭ꯔꯦ ꯍꯥꯏꯌꯦꯀꯣ ꯑꯩꯈꯣꯏꯒꯤꯗꯣ
ꯍꯣꯏ ꯍꯦꯟꯒꯠꯂꯦ ꯍꯥꯏ
ꯑꯗꯨꯕꯨ ꯌꯥꯗꯦꯅꯦ ꯀꯅꯥꯔꯥ ꯎꯝ ꯎꯝ
ꯉꯔꯥꯡꯗꯤ ꯑꯥ
ꯑꯩꯉꯣꯟꯗꯗꯤ ꯌꯥꯝꯗꯦ
ꯌꯥꯗ꯭ꯔꯤꯗ
ꯀꯔꯤ ꯅꯨꯃꯤꯠꯇ ꯌꯥꯒꯗꯕꯖꯥꯠꯅꯣ ꯈꯪꯗꯦ ꯑꯩ ꯑꯗꯨ ꯉꯥꯏꯔꯤꯅꯦ ꯎꯝ
ꯉꯔꯥꯡꯗꯤ ꯀꯔꯤ ꯋꯥꯔꯤ ꯁꯥꯟꯅꯈ꯭ꯔꯦ ꯀꯔꯤ ꯋꯥꯔꯤ ꯂꯣꯏꯕꯤꯈ꯭ꯔꯦ
ꯀꯅꯥꯒ
ꯎꯝ ꯅꯣꯏ ꯍꯦꯔꯣ ꯅꯣꯏ ꯍꯦꯔꯣꯗꯣ ꯍꯣꯏ
ꯅꯪꯁꯨ ꯑꯣꯏꯁꯨ ꯑꯣꯏꯗ꯭ꯔꯤꯉꯩꯗ ꯑꯥ
ꯅꯪꯅ ꯑꯣꯏꯍꯟꯈꯔꯦ ꯀꯩꯅꯣ ꯇꯧꯋꯦ ꯍꯨꯝ
ꯎꯝ ꯎꯝ ꯎꯝ ꯍꯥꯏꯌꯣ
ꯍꯜꯂꯣ ꯉꯔꯥꯡ ꯀꯩꯅꯣꯕꯨꯗꯨꯗ ꯉꯥꯛꯇꯥ ꯑꯣꯝꯋꯥꯠ ꯑꯣ ꯍꯥꯏ ꯉꯔꯥꯡꯗꯣ
ꯑꯥ
ꯑ ꯑꯩꯅ ꯊꯥꯕ ꯈꯨꯗꯤꯡꯒꯤ ꯅꯪꯉꯣꯟ ꯊꯥꯕꯗꯣ ꯑꯗꯨ ꯑꯞꯇꯔ ꯑꯗꯨ ꯂꯣꯏ ꯀꯩꯅꯣ ꯇꯧ ꯈ꯭ꯔꯥ ꯃꯇꯨꯡꯗꯗꯤ ꯃꯥꯁꯦ ꯑꯗꯨꯝ ꯚꯤꯗꯤꯑꯣ ꯀꯣꯜ ꯇꯧꯔꯛꯑꯦ
ꯑ
ꯑꯩ ꯐꯥꯔꯁꯇꯗꯤ ꯄꯥꯏꯈꯠꯂꯦ ꯑꯗꯨꯒ ꯑ ꯁꯦꯀꯦꯟꯗꯗꯤ ꯄꯥꯏꯗ꯭ꯔꯦ
ꯑ
ꯑꯗꯨꯒ ꯑꯁ ꯌꯥꯝꯃꯤ ꯀꯔꯤ ꯀꯔꯤꯅꯣ ꯊꯥꯔꯛꯄꯅꯤꯅꯦ ꯇꯣꯄꯤꯛ ꯇꯣ
ꯑꯁ ꯇꯣꯄꯤꯛꯇꯣ ꯌꯥꯝꯅ ꯅꯩꯈ꯭ꯔꯦꯕ
ꯅꯩꯈ꯭ꯔꯦ ꯃꯥꯅ ꯄꯨꯔꯥ ꯅꯩꯈ꯭ꯔꯦ
ꯆꯦꯟꯕꯥꯏꯗ ꯂꯩꯒꯦ ꯍꯥꯏꯌꯦ
ꯍꯥ
ꯀꯤꯌꯨꯏ ꯂꯦꯄꯗ ꯃꯥꯁꯨ ꯌꯥꯎꯒꯦꯑꯦ
ꯑꯣ ꯑꯣ
ꯑꯗꯨ ꯑꯗꯨ ꯑꯗꯨ ꯐꯥꯎꯕ ꯂꯦꯞꯈ꯭ꯔꯦꯕ ꯃꯥꯁꯦ ꯑꯗꯨꯒꯤ ꯑꯩ ꯌꯥꯝ ꯅꯣꯡꯅꯤꯡꯕꯅ
ꯅꯪꯒꯤꯁꯦ ꯃꯤ ꯌꯥꯝ ꯂꯦꯞꯄ ꯃꯥꯜꯂꯦ ꯀꯤꯌꯨꯏ ꯁꯦ
ꯂꯦꯞꯇꯦꯗ ꯃꯥꯅ ꯌꯥꯝꯍꯟꯕ
ꯑꯩꯀꯣ
ꯄꯩꯁꯥ ꯄꯩꯁꯥ ꯇꯥꯟꯕ꯭ꯔꯥ ꯍꯥꯏꯕꯕꯨ ꯆꯩ ꯆꯥꯕ꯭ꯔꯥ ꯈꯪꯗ꯭ꯔꯤ
ꯑꯥꯖꯦ ꯄꯨꯡꯉꯥꯎ ꯉꯥꯎꯈ꯭ꯔꯦꯅꯦ
ꯈꯪꯗꯦꯅꯦ ꯀꯔꯤꯗ ꯀꯔꯤꯗ ꯉꯥꯎꯈ꯭ꯔꯕꯖꯥꯂ ꯀꯔꯤ ꯂꯩꯕꯒꯤ ꯉꯥꯎꯈ꯭ꯔꯖꯠꯂ ꯈꯪꯗꯦ ꯑꯗꯣ ꯉꯔꯥꯡꯁꯦ ꯅꯥꯏꯠꯇ ꯑꯃꯔꯛ ꯃꯤ ꯑꯃꯒ ꯋꯥꯔꯤ ꯁꯥꯟꯅꯩꯕꯀꯣ
ꯑꯥ
ꯎꯝ ꯁꯥꯟꯅꯕꯗ ꯁꯨꯃꯥꯏ ꯍꯥꯏꯌꯦ ꯑꯩꯉꯣꯟꯗ ꯅꯪꯁꯦ ꯌꯥꯝ ꯑꯍꯟ ꯃꯥꯜꯂꯦꯌꯦ ꯃꯈꯣꯟꯗ
ꯑꯗꯨꯏ ꯑꯩꯅ ꯑꯁ ꯌꯥꯝ ꯍꯔꯥꯎꯌꯦ ꯑꯩꯕꯨ ꯑ ꯃꯤ ꯑꯇꯣꯞꯄꯅ ꯑꯗꯨꯃꯥꯏꯅ ꯀꯃꯦꯟ ꯄꯤꯕꯤꯗꯕꯅꯤ ꯅꯪꯅ ꯄꯤꯕꯤꯕꯗꯣ ꯌꯥꯝ ꯍꯔꯥꯎꯌꯦ ꯍꯥꯏꯕ ꯑꯩꯅ ꯃꯥꯁꯦ ꯃꯅꯤꯄꯨꯔꯤ ꯃꯔꯣꯟ ꯐꯖꯅ ꯈꯪꯗꯦꯌꯦ ꯇꯝꯕꯤꯌꯨ ꯍꯥꯏꯌꯦ ꯑꯗꯨꯒꯗꯤ ꯑꯩꯅ ꯑꯣ ꯅꯪ ꯃꯤꯁꯤꯁꯇꯤ ꯃꯅꯤꯄꯨꯔꯤꯗꯗꯤ ꯐꯖꯅ ꯊꯥꯕ ꯑꯗꯨꯒꯤ ꯀꯔꯝꯕ ꯉꯥꯡꯕꯁꯨ ꯊꯣꯛꯏ ꯑꯗꯨ ꯉꯥꯡꯉꯤꯅꯤ ꯑꯈꯣꯏꯅꯦ ꯇꯦꯟ ꯃꯌꯦꯛ ꯁꯦꯡꯅ ꯉꯥꯡꯉꯦ ꯑꯗꯣ ꯑꯩꯅ ꯍꯥꯏꯕ ꯀꯔꯝꯕ ꯗꯤꯖꯥꯏꯟꯗ ꯑꯩ ꯇꯝꯕꯤꯗꯣꯏꯅꯣ ꯍꯥꯏꯕ ꯃꯔꯝꯗꯤ ꯂꯣꯏꯅ ꯈꯪꯕꯅꯤꯅ ꯀꯔꯤꯗ ꯇꯝꯗꯣꯏꯅꯣ ꯅꯠꯇ꯭ꯔꯥ ꯃꯦꯁꯦꯁꯁꯨ ꯃꯩꯇꯩ ꯂꯣꯟꯗ ꯑꯗꯨꯝ ꯊꯥꯔꯛꯑꯦ ꯑꯗꯨ ꯃꯥꯅ ꯑꯩꯉꯣꯟꯗ ꯗꯤ ꯄꯤꯗꯣ ꯑꯩꯔ ꯍꯪꯉꯦ ꯑꯩꯅ ꯃꯥꯥꯟꯅꯤ ꯍꯥꯏꯕ ꯑꯗꯨꯒ ꯑꯁ ꯑ ꯀꯩꯅꯣ ꯇꯧꯋꯦ ꯋꯥ ꯉꯥꯡꯕ ꯀꯥꯟꯗꯗꯤ ꯌꯥꯝ ꯑꯍꯟ ꯃꯥꯜꯂꯦ ꯍꯌꯦ ꯑꯗꯨꯒꯤ ꯑꯩꯅ ꯍꯣꯏ ꯃꯥꯅꯦ ꯑꯩꯗꯤ ꯑꯍꯟꯅꯤ ꯍꯥꯏꯕ ꯑꯩꯒꯤ ꯆꯍꯤꯗꯣ ꯍꯥꯏꯕꯤꯔꯦꯗꯅ
ꯎꯝ
ꯌꯦ ꯃꯥꯅ ꯑꯁ ꯑꯗꯨꯗꯤ ꯏꯕꯅꯤ ꯂꯦꯡꯒꯥꯅꯤ
ꯑꯁ ꯂꯦꯡꯒꯥ ꯉꯥꯛꯇ ꯉꯥꯏꯔꯦ
ꯌꯥꯝ ꯐꯩꯌꯦ ꯂꯦꯡꯒꯥꯁꯨ ꯊꯦꯡꯅꯈ꯭ꯔꯦ ꯑꯩꯒꯤ ꯃꯊꯛꯀꯤ ꯑꯍꯟ ꯐꯥꯎꯗꯤ ꯊꯦꯡꯅꯗ꯭ꯔꯦꯑꯕ
ꯃꯥ ꯃꯄꯥꯟ ꯂꯝꯗ ꯂꯩꯌꯦ
ꯁꯕꯥꯖ
ꯖꯥꯠ ꯖꯥꯠꯀꯤ ꯃꯤ ꯊꯦꯡꯅꯩꯒꯣ
ꯁꯤꯕꯥꯥꯏ ꯅꯨꯄꯥ ꯇꯤꯟꯅ ꯌꯥꯗ꯭ꯔꯣ
ꯀꯩꯕ
ꯁꯤꯐꯥꯏ ꯅꯨꯄꯥꯗꯨ ꯊꯦꯡꯅ ꯌꯥꯅꯗ꯭ꯔꯣ
ꯁꯤꯐꯥꯏ ꯑꯣꯏꯕ꯭ꯔꯥ ꯑꯣꯏꯗꯕ꯭ꯔꯥ ꯈꯪꯐꯣꯠꯇꯦꯗ ꯌꯨꯅꯤꯐꯣꯔꯝ ꯈꯔ ꯑꯩꯅ ꯌꯨꯅꯤꯐꯣꯔꯝ ꯑꯩ ꯌꯥꯏꯗ ꯌꯨꯅꯤꯐꯣꯔꯝꯗꯣ ꯍꯥꯞꯄꯒ ꯂꯩꯈ꯭ꯔꯕ꯭ꯔꯥ
ꯑꯦ ꯑꯥꯏ ꯗꯨꯝ ꯑꯣꯏꯔꯝꯗꯅ ꯀꯣ
ꯑꯣꯏꯔꯝꯗꯧ ꯃꯥꯜꯂꯤꯗ ꯑꯗꯨ ꯃꯥ ꯀꯩꯒꯨꯝꯕ ꯑꯗꯨꯒꯨꯝꯕ ꯊꯕꯛ ꯇꯧꯔꯗꯤ ꯃꯥ ꯁꯤꯗ ꯆꯪꯒꯦꯔꯅꯦ ꯍꯣꯢ ꯑꯗꯨꯕꯨꯗꯤ ꯑꯦꯛꯁꯇ꯭ꯔꯥꯗ ꯗꯤꯟꯂꯦꯟꯅꯤꯡꯕꯒꯤ ꯇꯧꯔꯛꯄꯁꯨ ꯌꯥꯏ
ꯕꯥꯊꯔꯨꯝ ꯑꯦ ꯎꯝ ꯎꯝ ꯅꯩꯗ
ꯖꯥꯠ ꯖꯥꯠ ꯃꯤ ꯈꯛꯇꯅꯦ ꯊꯦꯡꯅꯕ
ꯎꯝ ꯐꯥꯔꯦꯅꯦ
ꯅꯪꯒꯤꯁꯨ ꯂꯣꯏꯅꯉꯥꯏ ꯅꯛꯂꯝꯃꯅꯤꯀꯣ
ꯍꯣꯏ ꯅꯛꯑꯦ
ꯑꯗꯨꯒ ꯉꯔꯥꯡ ꯑꯃꯅ ꯀꯣꯜ ꯇꯧꯔꯛꯄ ꯑꯃꯅ ꯃꯥꯒꯤꯗꯣ ꯇꯥꯛꯁꯇꯣ ꯑꯃꯈꯛꯇ ꯂꯩꯈ꯭ꯔꯦꯌꯦ ꯂꯥꯁ ꯑꯣꯏꯅ ꯇꯥꯛꯁꯇꯣ ꯇꯧꯅꯉꯥꯏꯒꯤꯗꯣ ꯑꯃꯈꯛꯇ ꯉꯥꯏꯈ꯭ꯔꯦ ꯍꯥꯏꯕ ꯑꯩꯅ ꯑꯗꯨꯗꯤ ꯎꯝ ꯊꯝꯕꯤꯈ꯭ꯔꯣ ꯑꯩꯉꯣꯟꯗ ꯇꯧꯔꯛꯈ꯭ꯔꯅꯣ ꯅꯪꯒꯤ ꯏꯁꯄꯤꯁꯦꯜ ꯑꯣꯏꯕ ꯃꯤ ꯑꯃꯗ ꯇꯧꯈ꯭ꯔꯣꯕ ꯑꯁ ꯏꯁꯄꯤꯁꯦꯜꯗꯣ ꯅꯪꯁꯨ ꯌꯥꯎꯕ꯭ꯔꯥ ꯈꯪꯗ꯭ꯔꯤ ꯍꯥꯏ ꯍꯣꯔꯦꯟ ꯑꯩꯁꯨ ꯇꯧꯔꯛꯄ ꯈꯪ
ꯑꯦ ꯅꯩꯗꯦ
ꯍꯥꯥ ꯑꯗꯨꯗꯤ ꯑꯉꯥꯡ ꯃꯆꯥꯅꯤ
ꯈꯪꯗ꯭ꯔꯦꯍꯦ ꯕꯦꯔꯥꯅꯤ
ꯌꯥꯝ ꯌꯥꯝ ꯅꯩ ꯅꯩꯕ ꯌꯥꯎꯕꯅꯤꯍꯦ ꯋꯥ ꯉꯥꯡꯕꯗ
ꯎꯝ
ꯅꯣꯔꯃꯦꯜ ꯇꯥꯗꯕ ꯎꯝ ꯃꯦꯟꯇꯦꯜ ꯍꯣꯁꯄꯤꯇꯥꯜꯗꯒꯤ ꯊꯥꯗꯣꯔꯛꯄ ꯃꯤꯁꯤꯡꯁꯨ ꯌꯥꯝ ꯌꯥꯎꯕꯅꯤ
ꯆꯦꯛꯁꯤꯜꯂꯨꯍꯦ
ꯑꯗꯨꯅꯦ ꯍꯥ ꯑꯦ
ꯀꯅꯥꯒ ꯂꯩꯕ꯭ꯔꯣ ꯍꯧꯖꯤꯛꯇꯤ
ꯍꯧꯖꯤꯛꯇꯤ ꯑꯩꯈꯣꯏ ꯗꯗꯥ ꯑꯃꯅꯦ ꯑꯗꯨꯒ ꯑꯩꯒꯤ ꯑꯟꯇꯤꯅꯦ ꯑꯩꯈꯣꯏ ꯑꯍꯨꯝ ꯂꯩꯌꯦ
ꯍ ꯆꯥꯛꯇꯤ ꯄꯨꯡ ꯀꯌꯥ ꯆꯥꯕ꯭ꯔꯣ ꯅꯣꯏꯗꯤ
ꯑꯩꯈꯣꯏꯗꯤ ꯑꯗꯨꯝ ꯎꯝ ꯃꯤ ꯁꯤꯟ ꯍꯥ ꯎꯝ ꯃꯤ ꯃꯤ ꯁꯤꯅꯉꯥꯏꯒꯤ ꯂꯩꯔꯗꯤ ꯑꯗꯨꯝ ꯆꯥꯏꯌꯦ ꯆꯥꯛꯇꯤ ꯑꯗꯨꯝ ꯉꯟꯅ ꯉꯟꯅꯗꯤ ꯂꯩꯕ ꯑꯩꯈꯣꯏꯅ ꯆꯥꯅꯤꯡꯗꯕ ꯑꯗꯨꯒꯨꯝꯕ ꯂꯩꯕ ꯀꯥꯟꯗ ꯊꯦꯡꯕ
ꯑꯣ ꯑꯣ
ꯎꯝ
ꯑꯁ ꯅꯨꯡꯁꯥ ꯑꯃꯨꯛꯒ ꯒꯥꯟ ꯁꯥꯕ ꯍꯧꯔꯦ ꯑꯃꯨꯛꯒ ꯁꯤꯅꯦ ꯀ꯭ꯋꯥꯏ ꯍꯥꯏꯅꯗ꯭ꯔꯤꯁꯦ
ꯎꯝ ꯑꯩꯈꯣꯏꯗꯨꯁꯨ ꯁꯥꯢꯌꯦ ꯅꯨꯡꯁꯥ
ꯃꯪꯕꯅ ꯐꯩꯗ
ꯎꯝ ꯑꯗꯨꯅ ꯂꯩꯕꯗꯣ ꯅꯨꯡꯉꯥꯏꯌꯦ
ꯎꯝ
ꯎꯝ
ꯑꯦ
ꯅꯣꯏꯗꯤ ꯀꯩꯁꯨ ꯇꯧꯗꯕ꯭ꯔꯕꯥ ꯅꯨꯡꯊꯤꯟ ꯆꯨꯞꯄ
ꯎ ꯅꯨꯡꯊꯤꯟꯗꯣ ꯂꯧ ꯃꯇꯝꯅꯤꯗꯣ ꯂꯧꯗꯣ ꯁꯨꯕꯗꯣ ꯍꯧꯗ꯭ꯔꯤꯑꯦꯕ ꯂꯧꯗꯣ ꯈꯣꯏꯕꯗꯣ ꯂꯣꯢꯗ꯭ꯔꯤꯑꯦꯕ ꯑꯗꯨꯒꯤ
ꯑꯣ
ꯅꯠꯇꯥ꯭ꯔꯗꯤ ꯆꯠꯂꯅꯤꯌꯦ
ꯍꯣꯢ
ꯑꯗꯨꯒꯤ ꯗꯤꯜꯂꯦꯜꯂꯤꯅꯦ ꯁꯤꯌꯥ ꯀꯔꯤ ꯑꯣꯛꯄ ꯇꯥꯜꯂꯤꯉꯩꯗ ꯑꯣꯛꯄꯒꯥꯏ ꯎꯝ ꯎꯝ
ꯁꯤꯌꯥ
ꯂꯧ ꯆꯠꯕ ꯅꯨꯡꯉꯥꯏꯕꯩ ꯇꯥꯏꯞꯇꯒꯣ
ꯅꯨꯡꯉꯥꯢꯕꯅꯤꯅꯦ ꯎꯝ
ꯅꯣꯏ ꯑꯟꯇꯤ ꯈꯣꯏꯗꯤ ꯄꯨꯡ ꯀꯌꯥ ꯂꯥꯛꯄ꯭ꯔꯅꯦ
ꯎꯝ
ꯍꯥ
ꯍꯥꯥ
ꯅ‌ꯣꯏ ꯑꯟꯇꯤꯈꯣꯏꯗꯤ ꯄꯨꯡ ꯀꯌꯥꯗ ꯂꯥꯛꯄ꯭ꯔꯣ
ꯈꯪꯗ‌ꯦꯅ‌ꯦ ꯄꯨꯡ ꯀꯌꯥꯗ ꯂꯩꯛꯒꯦꯔ
ꯊꯦꯡ ꯊꯦꯡꯅ ꯂꯥꯛꯄ꯭ꯔꯣ
ꯎꯝ
ꯑꯟꯇꯤ ꯍꯥꯏꯁꯦ ꯃꯥꯒꯤ ꯃꯇꯨꯗꯨꯔꯣꯕ
ꯑꯣ
ꯇꯣꯝꯕꯤꯗꯣ
ꯎꯝ
ꯅꯪꯗꯤ ꯁꯨꯛꯂꯥꯛ ꯇ‌ꯦ
ꯂꯥꯛꯑ‌ꯦ ꯅꯍꯥꯟ
ꯎꯝ ꯂꯩꯃꯤꯟꯅꯗꯦ ꯑꯅꯤꯃꯛ
ꯎꯝ ꯑꯃꯒ
ꯇꯣꯉꯥꯟ -ꯇꯣꯉꯥꯟ ꯂꯩꯕ꯭ꯔꯕ ꯆꯥꯕꯁꯨ
ꯎꯝ-ꯎꯝ
ꯋꯥ-ꯋꯥ ꯕꯦꯔꯥꯅꯤ ꯃꯥꯅ ꯂꯩꯕꯅ ꯑꯇꯣꯝꯕꯤꯈꯣꯏꯗ ꯂꯩꯕꯅꯤ ꯑꯗꯨꯗꯤ
ꯎꯝ
ꯑꯣ-ꯑꯣ ꯗꯕꯜ ꯀ꯭ꯔꯣꯞꯄꯤꯡ ꯇꯧꯌꯤꯅꯤ ꯃꯥꯗꯤ
ꯑꯥ
ꯅꯪꯗ‌ꯣ ꯆꯦꯛꯁꯤꯜꯂꯨꯀꯣ
ꯍꯣꯏ
ꯀꯔꯤ ꯑꯇꯣꯝꯕꯤ ꯑꯃ ꯑꯣꯏꯔꯝꯗꯅꯀ ꯂꯥꯁꯇ ꯅꯪ꯫
ꯇꯨꯀꯠꯆꯗꯔ
ꯀꯅꯥ ꯈꯪꯉꯤ
ꯎꯝ ꯃꯥꯅ‌ꯦ꯫